ꯇꯔꯥꯕ ꯔꯀꯦꯁ ꯑꯣ ꯑꯣ ꯁꯣꯟꯅꯥꯀꯟꯗꯅꯦ ꯑꯩꯈꯣꯏ ꯏꯇꯩꯒꯤ ꯃꯣꯏꯒꯤ ꯀꯦꯁ ꯃꯦꯃꯣ ꯑꯃꯈꯛ ꯑꯩꯅ ꯉꯔꯥꯡ ꯁꯥꯕ ꯅꯨꯡꯗꯥꯡꯗ ꯑꯗꯣ ꯀꯦꯁ ꯃꯦꯃꯣꯗ ꯁꯥꯔ ꯂꯣꯏꯔꯒ ꯑꯩꯅ ꯄꯦꯟ ꯗ꯭ꯔꯥꯏꯞꯇꯣ ꯀꯣꯄꯤ ꯇꯧꯒꯤꯕꯗꯣ ꯗ꯭ꯔꯥꯏꯕꯇꯣ ꯑꯩꯒꯤ ꯃꯃꯤꯡꯁꯦ ꯂꯣꯏꯅ ꯑꯩꯒꯤ ꯃꯤꯡꯗ ꯂꯣꯏ ꯊꯣꯟꯈ꯭ꯔꯕꯅꯤꯅ ꯑꯩꯒꯤ ꯗ꯭ꯔꯥꯏꯞꯁꯤꯗ ꯄꯦꯟꯗ꯭ꯔꯥꯏꯞ ꯀꯤ ꯃꯃꯤꯡꯖꯦ ꯑꯩ ꯃꯤꯡꯗ ꯑꯣꯟꯕ ꯑꯇꯣꯞꯄ ꯗ꯭ꯔꯥꯏꯕ ꯃꯌꯥꯝ ꯑꯃ ꯀꯩꯅꯣ ꯂꯩꯕꯗꯨꯁꯨ ꯑꯩꯅ ꯃꯃꯤꯡꯖꯦ ꯑꯣꯟꯅꯗꯅ ꯁꯦꯞ ꯇꯧꯕ ꯑꯣꯟꯅꯔ ꯂꯩꯔꯝꯃꯕ ꯑꯗꯣ ꯌꯥꯎꯔꯝꯗ꯭ꯔꯕ ꯑꯗꯨꯒꯤ ꯀꯩꯅꯣ ꯇꯧꯅꯔꯤꯕ ꯑꯣꯟꯊꯣꯛ ꯑꯣꯟꯊꯣꯛ ꯑꯣꯟꯖꯤꯟ ꯇꯧꯅꯔꯝꯃꯤꯅꯦꯕ ꯃꯥꯏ ꯗꯨꯀꯥꯟꯒꯤ ꯃꯣꯏꯒꯤ ꯎꯝ ꯀꯩꯅꯣꯒꯤ ꯒꯥꯔꯤ ꯁꯦꯝꯕꯒꯤ ꯃꯄꯨꯒꯤ ꯃꯣꯏꯒꯤ ꯇꯦꯛ ꯃꯣꯃꯣ ꯑꯃ ꯁꯥꯔꯒ ꯄꯤꯒꯗꯕꯅꯦꯕ ꯄꯣꯠ ꯑꯁꯨꯛ ꯂꯩꯒꯤꯕ
ꯀꯦꯁ ꯃꯦꯃꯣ ꯑꯅ ꯆꯨꯝꯅꯒꯤ ꯑ ꯑ ꯑ ꯖꯤ ꯑꯦꯁ ꯇꯤ ꯍꯥꯞ ꯄꯤꯍꯥꯜ ꯇꯤꯕꯤꯇꯣ
ꯀꯔꯤꯝ ꯅꯠꯇꯦ ꯑ ꯄ꯭ꯂꯦꯟ ꯄꯦꯄꯔ ꯑꯃꯗ ꯑ ꯏꯆꯝ ꯆꯝꯕꯤ ꯁꯝꯅ ꯍꯥꯏꯔ ꯗ ꯗꯨꯀꯥꯟꯗ ꯐꯝꯃꯦꯗꯅ ꯗꯨꯀꯥꯟ ꯑꯃ ꯃꯤꯒꯤ ꯄꯣꯠ ꯂꯩꯔꯧꯔ ꯒ ꯃꯣꯏꯃꯄꯨꯗꯨꯅꯒ ꯀꯦꯁ ꯃꯦꯃꯣ ꯏꯕꯤꯕꯗꯣ ꯑꯗꯨꯃꯥꯥꯏꯅ ꯏꯕꯤꯔꯕ ꯀꯩꯅꯣꯒ ꯅꯝꯕꯤ ꯅꯠꯇ꯭ꯔꯤꯗ ꯆꯨꯝꯅ ꯑꯩꯈꯣꯏꯒꯤ ꯑ ꯗꯀꯦꯁ ꯃꯦꯃꯣꯒꯤ ꯑꯩꯈꯣꯏꯒꯤ ꯄ꯭ꯔꯤꯟꯒ ꯕꯨꯛ ꯑꯣꯏꯅ ꯁꯥꯕꯗꯣ ꯕꯣꯡꯅ ꯁꯥꯔꯒ ꯄꯤꯔꯛ ꯄꯣꯠ ꯅꯠꯇꯕꯤ ꯃꯣꯏꯅ ꯀꯝꯄꯨꯇꯔꯗꯨꯗ ꯅꯝꯃꯒ ꯄꯤꯔꯛꯑꯦ ꯍꯥꯏꯕꯒꯤ ꯄ꯭ꯔꯨꯨꯞ ꯑꯃ ꯄꯤꯅꯕꯒꯤ ꯋꯥꯅꯦꯕ ꯑꯥꯏꯗꯤ ꯈꯨꯠꯅ ꯅꯨꯡꯏꯕ ꯂꯣꯏꯅꯕꯨꯗꯤ ꯃꯥꯟꯂꯒ ꯑꯗꯨ ꯑꯩ ꯉꯥꯔꯥꯡ ꯁꯥꯕꯅꯦꯕ ꯁꯤꯗ ꯑꯗꯨ ꯁꯥꯕꯗꯨꯒꯤ ꯀꯣꯄꯤ ꯇꯧꯕꯝꯗꯨ ꯑꯣꯟꯅꯔꯒ ꯄꯦꯟ ꯗ꯭ꯔꯥꯏꯞꯇ ꯇꯧꯔꯝꯗ꯭ꯔꯕ ꯑꯩ ꯑꯗꯨꯝ ꯗ꯭ꯔꯥꯏꯕ ꯑꯃꯗ ꯑꯗꯨꯝ ꯍꯥꯞꯆꯤꯜꯂꯝꯃꯕ ꯑꯗꯨꯗꯨꯒꯤ ꯀꯣꯏꯆꯦꯜ ꯀꯣꯏꯆꯦꯜ ꯆꯦꯟꯅꯔꯤꯕ ꯑꯩꯈꯣꯏ ꯏꯇꯩꯗꯣ ꯏꯆꯦꯒ ꯇꯧꯅꯔꯒ ꯑꯗꯨꯅꯦ ꯔ ꯀꯦꯁ ꯑꯩꯖꯦ ꯑꯗꯨꯗ ꯑꯗꯨꯏ ꯇꯥꯔꯒꯗꯤꯅꯦ ꯃꯣꯏꯅ ꯃꯣꯏꯒꯤ ꯀꯣꯂꯦꯖ ꯇꯨꯅ ꯌꯥꯅꯤ ꯅꯪ ꯔꯤꯛꯁ ꯂꯧꯖꯔꯣ ꯍꯥꯏꯇꯥꯔꯒꯗꯤ ꯑꯩꯖꯨ ꯗꯨ ꯑꯗꯨꯝ ꯇꯝꯈꯤꯁꯤꯅꯦ ꯃꯣꯏꯅ ꯁꯨꯡꯌꯥꯃꯛ ꯌꯥꯔꯣꯏ ꯍꯥꯏ ꯇꯥꯔꯒꯗꯤ ꯑꯩꯈꯣꯏ ꯇꯝꯃꯁꯨ ꯄꯤꯔꯣꯏ ꯅꯪꯒꯤ ꯁꯤꯠꯁꯦ ꯍꯥꯏ ꯇꯥꯔꯗꯤ ꯑꯗꯨꯅꯦꯕ ꯑꯩꯁꯨ ꯎꯄꯥꯏ ꯂꯩꯇꯦꯕ
ꯁꯨꯃꯥꯏꯅ ꯇꯧꯔꯣ ꯑ ꯉꯥꯡꯅꯔꯒ ꯌꯦꯡꯉꯣꯏ ꯏꯆꯦꯒꯤꯗꯣ ꯀꯩꯅꯣꯗ ꯎꯝ ꯁꯥꯏꯟꯁ ꯁꯥꯏꯟꯁ ꯀꯤꯗꯣ ꯁꯥꯏꯟꯁꯇꯨ ꯑꯩ ꯑꯗꯨꯝ ꯇꯧꯖꯒꯦꯅ ꯍꯥꯏꯐꯦꯠ ꯉꯥꯡꯅꯔꯣꯂꯣ ꯑꯗꯨ ꯏꯂꯂꯤꯖꯤꯕꯤꯂꯤꯇꯤꯗ ꯐꯤꯐꯇꯤ ꯐꯥꯏꯚ ꯄꯥꯔꯁꯦꯟ ꯌꯧꯒꯗꯕꯅꯤ ꯍꯥꯏꯔꯁꯨ ꯑꯣ ꯕꯤ ꯁꯤꯒꯤ ꯈꯥꯏꯗꯥ ꯆꯠꯇꯅ ꯈꯔ ꯔꯤꯂꯦꯛꯁꯦꯁꯟ ꯂꯩꯒꯅꯤ ꯍꯥꯏꯗꯣ ꯑꯦꯁꯤ ꯑꯦꯁ ꯇꯤ ꯑꯣ ꯕꯤ ꯁꯤꯒꯤ ꯔꯤꯂꯦꯛꯁꯦꯁꯟ ꯂꯩꯕꯅꯦꯅ ꯑꯗꯨꯝ ꯍꯥꯏꯔꯣꯕꯀꯣ ꯃꯣꯏꯗ
ꯑꯥ ꯑꯥ ꯑꯥ
ꯎꯝ ꯑꯗꯨꯒꯤ ꯔꯤꯂꯦꯛꯁꯦꯁꯟ ꯈꯔ ꯄꯤꯒꯗꯕꯅꯦ ꯑꯗꯨꯅ ꯐꯤꯐꯇꯤ ꯄꯔꯁꯦꯟꯗꯨ ꯑꯩ ꯑꯗꯨꯅ ꯐꯥꯏꯚ ꯄꯥꯔꯁꯦꯟꯃꯨꯛ ꯄꯤ ꯍꯥꯏꯕ ꯃꯥꯜꯂꯦꯕ ꯐꯤꯞꯇꯤ ꯐꯤꯐꯇꯤꯐꯧ ꯑꯗꯨꯝ ꯌꯥꯒꯨꯝ ꯇꯧꯕꯅꯦꯕꯀꯣ ꯎꯝ ꯃꯦꯟ ꯆꯗ꯭ꯔꯒꯅꯦ ꯐꯤꯇꯤ ꯐꯥꯏꯚ ꯑꯣꯏꯔꯁꯨ ꯑꯗꯨꯗꯨꯅ ꯑ ꯑꯣꯖꯥ ꯑꯗꯨꯃꯛ ꯀꯩꯅꯣ ꯇꯧꯕꯤꯔꯣ
ꯑ ꯌꯥꯎꯔꯝꯃꯕ ꯇꯥꯃꯣ ꯆꯤꯡꯊꯣꯛꯑꯕ ꯁꯦꯝꯃꯕ ꯄꯣꯔꯣꯛꯑꯣꯅꯦ ꯌꯦꯡꯒꯦꯅꯦ ꯑꯣ ꯑꯗꯨꯗꯤ ꯑꯗꯨꯃꯥꯏꯅ ꯃꯣꯏꯅ ꯑꯗꯨꯃꯥꯏꯅ ꯍꯥꯏꯔꯅꯤꯀꯣ ꯑꯩꯗꯤ ꯍꯌꯦꯡ ꯑꯦꯠꯃꯤꯁꯟ ꯇꯧꯔꯨꯔꯦ ꯍꯥꯏꯔꯒ ꯅꯪꯒꯤꯗꯤ ꯄꯣꯜ ꯁꯥꯏꯟꯁꯇ ꯆꯪꯒꯤꯈꯤꯕꯅꯦꯅ ꯑꯩꯉꯣꯟꯗ ꯃꯔꯩꯒ ꯌꯦꯜꯂꯛꯀꯗ꯭ꯔꯥꯅ ꯑꯩꯁꯦ
ꯀꯗꯥꯏꯗ ꯇꯧꯗꯣꯏꯅꯣꯕ ꯕꯦꯡ ꯕꯦꯡꯇ ꯇꯧꯗꯣꯏꯔꯣ ꯃꯣꯏ ꯔꯤꯁꯤꯚ ꯄꯤꯔꯛꯏꯔꯥ
ꯃꯣꯏꯗꯤ ꯀꯦꯁ ꯑꯣꯏꯅ ꯄꯩꯁꯥꯁꯦ ꯄꯣꯔꯛꯑꯦꯗꯅ ꯃꯣꯏ ꯑꯣꯞ ꯀꯣꯂꯦꯖꯇ ꯑꯗꯨꯝ ꯎ
ꯑꯗꯨꯗꯤ ꯇꯧꯗ꯭ꯔꯤꯢꯉꯩꯗ ꯑꯦꯗꯃꯤꯁꯟ ꯇꯧꯗ꯭ꯔꯤ ꯗꯔꯤꯉꯥꯏꯅ ꯍꯥꯟꯅ ꯇꯣ
ꯑ ꯄꯩꯁꯥ ꯄꯨꯔ ꯆꯠꯇꯔꯤꯉꯩꯗ
ꯄꯩꯁꯥ ꯄꯨꯔꯒ ꯑꯗꯨꯝ ꯆꯠꯂꯒ ꯎꯝ ꯃꯣꯏ
ꯉꯥꯡꯅꯕ ꯃꯣꯏ ꯀꯣꯂꯦꯖ ꯇꯧꯗꯣꯏꯅꯦꯕ ꯍꯧꯖꯤꯛ ꯃꯐꯝꯗꯨꯗ ꯏꯇꯥꯗꯨꯗ ꯄ꯭ꯔꯥꯏꯚꯦꯠꯅꯤꯗꯅ
ꯎꯝ
ꯑꯗ ꯃꯣꯏ ꯅꯍꯥꯟꯗ ꯑꯩꯅ ꯏꯟꯇꯔꯚꯤꯌꯨꯒꯤ ꯆꯪ ꯏꯟꯇꯔꯚꯤꯌꯨꯁꯤꯗ ꯈ꯭ꯋꯥꯏ ꯂꯥꯁꯗ ꯃꯣꯏ ꯚꯦꯔꯤꯐꯥꯏ ꯇꯧꯕꯅ ꯃꯣꯏ ꯑꯣꯖꯥ ꯑꯅꯤ ꯑꯃ ꯍꯥꯟꯅ ꯑꯩꯈꯣꯏꯁꯦ ꯆꯪꯗ꯭ꯔꯤꯉꯩꯗ ꯑꯗ ꯂꯣꯏꯅ ꯕꯦꯔꯤꯐꯥꯏꯠ ꯗꯣꯀꯨꯃꯦꯟ ꯇꯧꯋꯦꯕ ꯗꯣꯀꯨꯃꯦꯟ ꯃꯌꯥꯝꯗꯣ ꯕꯦꯔꯤꯐꯥꯏ ꯇꯧ ꯂꯣꯏꯔꯒ ꯑꯥ ꯏꯟꯇꯔꯚꯤꯌꯨ ꯃꯅꯨꯡꯁꯤꯗ ꯐꯝꯃꯤꯁꯦ ꯄ꯭ꯔꯤꯟꯁꯤꯄꯥꯜꯅꯦ ꯑꯗ ꯅꯨꯃꯤꯠꯇꯨꯗ ꯊꯣꯛꯄ ꯁꯕꯖꯦꯛꯇꯨꯒꯤ ꯑꯣꯖꯥ ꯑꯅꯤꯃꯒꯀꯣ ꯃꯅꯤꯄꯨꯔꯤꯒ ꯕꯣꯔꯠ ꯁꯥꯏꯟꯁꯀ ꯑꯗꯨꯝ ꯐꯝꯃꯦꯗꯅ ꯍꯌꯥꯡ ꯀꯣꯏꯁꯟ ꯍꯪꯗꯣꯏꯅꯤꯅ ꯑꯗ ꯐꯝꯃꯝꯃꯦꯕ ꯃꯣꯏ ꯑꯍꯨꯝꯅꯦ ꯐꯝꯃꯝꯕꯗꯨꯗ ꯕꯦꯔꯤ ꯇꯧꯕꯒꯤ ꯆꯪꯕꯗꯨꯗꯅꯦꯕ ꯑꯣꯖꯥꯁꯤꯡꯗꯨꯅ ꯑꯩꯅ ꯑꯩꯒꯤꯗꯤ ꯁꯨꯃꯥꯏ ꯁꯨꯃꯥꯏꯅ ꯇꯧꯕꯅꯦ ꯑꯗꯨꯗꯒꯤ ꯑꯗꯨꯝ ꯍꯥꯏꯕ ꯍꯧꯔꯛꯑꯕꯅꯦꯕ ꯑꯩꯁꯦ ꯃꯣꯏ ꯃꯣꯏ ꯑꯥ ꯏꯟꯇꯔꯚꯤꯌꯨ ꯆꯪꯗꯔꯤꯉꯩꯗ ꯕꯦꯔꯤꯐꯥꯏ ꯇꯧꯕꯗꯨꯗ ꯃꯦꯗꯥꯝ ꯑꯩ ꯁꯨꯃꯥꯏ ꯁꯨꯃꯥꯏꯅ ꯂꯩ ꯑꯩꯁꯦ ꯑꯣꯟꯒꯦ ꯇꯧꯕꯅꯤ ꯑꯗꯩ ꯁꯨꯝ ꯁꯨꯗꯦꯅ ꯁꯣꯝ ꯅꯥꯀꯟꯗ ꯄꯣꯜ ꯁꯥꯏꯠꯁꯦ ꯑꯗꯨꯝ ꯊꯥꯖꯤꯟꯈ꯭ꯔꯦ ꯑꯗꯣ ꯁꯨꯝ ꯑꯣꯟꯊꯣꯛ ꯑꯣꯟꯖꯤꯟꯗꯣ ꯌꯥꯔꯒ ꯗꯤ ꯍꯥꯏꯗꯅ ꯑꯗꯣ ꯃꯣꯏ ꯃꯣꯏꯅꯅꯦ ꯅꯈꯣꯅꯦ ꯇꯥꯛꯀꯦꯁ ꯑꯩ ꯀꯩꯅꯣꯝ ꯍꯥꯏꯒꯦꯕ ꯑꯩꯁꯦ ꯇꯁꯦꯡꯅ ꯃꯣꯏꯒꯤ ꯄꯣꯜ ꯁꯥꯏꯟꯁꯇꯨꯗ ꯑꯩꯅ ꯊꯥꯔꯤꯕ ꯑꯦꯛꯖꯥꯝꯗꯣ ꯍꯥꯏꯗꯤ ꯑꯦ ꯃꯣꯏꯅ ꯄꯥꯝꯃꯦꯕ ꯀꯔꯠ ꯑꯣꯐ ꯃꯥꯔꯛꯇꯣ ꯌꯧꯔꯝꯃꯦ ꯈꯜꯂꯁꯦꯕ ꯌꯧꯔꯝꯃꯒꯁꯨ ꯀꯦ ꯑꯦꯁ ꯑꯦꯅ ꯃꯣꯏꯅ ꯁꯤꯠ ꯄꯤꯔꯒꯁꯨ ꯄꯤꯔꯒꯁꯨ ꯑꯩ ꯈꯟꯐꯝ ꯊꯣꯛꯄ ꯑꯗꯨꯝ ꯈꯟꯗꯣꯏ ꯅꯠꯇ꯭ꯔꯥ ꯄꯣꯜ ꯁꯥꯏꯟꯁꯇ ꯊꯥꯏꯗꯣ ꯀꯩꯅꯣꯗꯒ ꯈꯟꯗꯣꯏꯅꯦꯕ ꯑꯗꯨ ꯌꯧꯔꯝꯃꯦ ꯐꯔꯦ ꯌꯧꯔꯝꯗ꯭ꯔꯦ ꯐꯔꯦ ꯑꯗꯣ ꯑꯩ ꯈꯪꯗ꯭ꯔꯦꯕꯀꯣ ꯑꯗꯨ ꯏꯟꯇꯔꯚꯤꯌꯨꯗꯨꯃꯗꯤ ꯐꯣꯔꯁꯥ ꯆꯠꯂ ꯌꯥꯗ꯭ꯔꯗꯤ ꯋꯥꯔꯤꯗꯣ ꯑꯗꯨꯃꯥꯏꯅ ꯇꯧꯔ ꯁꯥꯟꯅꯈ꯭ꯔꯕꯅꯤꯅꯀꯣ ꯌꯥꯗ꯭ꯔꯦꯕ ꯑꯗꯨꯕꯨ ꯃꯣꯏꯒꯤ ꯗꯥꯆꯠꯇꯟ ꯍꯣꯏꯒꯤ ꯊ꯭ꯔꯨꯗꯒꯤ ꯕꯂꯥ ꯍꯣꯏꯒꯤ ꯃꯣꯏ ꯃꯤ ꯀꯩꯅꯣ ꯇꯧꯕꯗꯒꯤ ꯑꯗꯨꯝ ꯃꯣꯏꯒꯤ ꯁꯤꯠꯝꯗꯤ ꯑꯗꯨꯝ ꯄꯤꯕꯤꯌꯨ ꯍꯥꯏꯗꯅ ꯑꯗꯨꯒꯤ ꯄꯣꯠꯇꯣ ꯂꯩꯈ꯭ꯔꯕꯅꯤꯅ ꯀꯝꯄꯜꯁꯔꯤ ꯑꯩꯒꯤ ꯁꯨꯃꯥꯏ ꯁꯨꯃꯥꯏꯅ ꯇꯧꯋꯦ ꯍꯥꯏꯕ ꯄꯣꯠ ꯑꯃꯗꯤ ꯑꯩꯒꯗꯨꯝ ꯈꯪꯉꯝꯗꯣꯏꯅꯦꯕ
ꯑꯗꯨꯗꯤ ꯌꯥꯅꯤꯌꯦ ꯑꯗꯨꯗꯤ ꯑꯗꯨꯝ ꯑꯗꯨꯗꯤ ꯑꯗꯨꯃꯥꯏꯅ ꯑꯣꯟꯒꯦ ꯍꯥꯏ ꯀꯥꯟꯗ ꯑꯗꯨꯝ ꯌꯥꯅꯤꯑ ꯑꯗꯨꯅ ꯃꯣꯏ ꯐꯣꯟꯇ ꯇꯧꯍꯜꯂꯁꯨ ꯑꯗꯨꯣ ꯑꯪ ꯀꯩꯅꯣꯅꯦ ꯑꯝ ꯑꯁꯦꯡꯕꯒꯤꯗꯤ ꯄꯦꯇꯥꯒꯨꯖꯤ ꯄꯦꯇꯥꯒꯨꯖꯤꯒꯤ ꯃꯁꯥꯒꯤ ꯀꯩꯅꯣ ꯂꯩꯌꯦꯕ ꯁꯤꯠ ꯂꯩꯕꯅꯦꯕ ꯑꯁꯦꯡꯕꯩ ꯕꯦꯠ ꯇꯤ ꯂꯧꯕ ꯍꯥꯏꯁꯦ ꯃꯣꯏ ꯀꯣꯂꯦꯖꯁꯤꯁꯨ ꯂꯩꯔꯝꯒꯅꯦꯕ ꯃꯦꯁꯀꯤ ꯃꯤ ꯑꯗꯨꯩ ꯂꯧꯒꯗꯕꯅꯤ ꯁꯥꯏꯟꯁꯀꯤ ꯃꯤ ꯑꯗꯨꯒꯩ ꯂꯧꯒꯗꯕꯅꯤ ꯁꯥꯏꯟꯁꯇ ꯐꯤꯖꯤꯀꯦꯜ ꯁꯥꯏꯟꯁꯀꯤꯅ ꯃꯤ ꯁꯤꯒꯩ ꯂꯧꯒꯗꯕꯅꯤꯅ ꯂꯣꯏꯅꯃꯛ ꯅꯤꯌꯣꯝꯗꯤ ꯂꯩꯖꯔꯤꯅꯦꯕ ꯃꯁꯥꯒꯤ ꯑꯗꯨꯗꯨꯅ ꯑꯩꯈꯣꯏꯅ ꯑꯣꯟꯊꯥ ꯑꯣꯟꯁꯤꯟ ꯇꯧꯕꯗꯨꯗ ꯃꯔꯩ ꯈꯔ ꯇꯧꯔꯛꯄꯒꯤ ꯌꯥꯕꯒꯤ ꯆꯥꯟꯁꯄꯨꯗꯤ ꯂꯩꯌꯦꯕ ꯑꯗꯣ ꯑꯗꯨꯃꯥꯏꯅ ꯃꯣꯏꯅ ꯆꯦꯒꯤꯗꯣ ꯂꯝꯕꯤ ꯑꯃ ꯁꯣꯝꯅꯀꯟꯗꯒꯤ ꯊ꯭ꯔꯨꯗꯒꯤ ꯆꯪꯕꯅꯤꯅ ꯑꯗꯨꯃꯥꯏ ꯍꯥꯏꯕ ꯃꯇꯝꯗ ꯑꯗꯨ ꯑꯗꯨ ꯌꯥꯅꯤꯕ ꯑꯗꯣ ꯑꯦꯝ ꯌꯨꯗꯗꯤ ꯌꯥꯈꯤꯗꯦꯕ ꯑꯩꯒꯤ ꯑꯩꯅ ꯌꯥꯎꯔꯤꯉꯩꯗ ꯎꯝ ꯂꯥꯛꯑꯦ ꯑꯗꯨꯃꯥꯏꯅ ꯇꯧꯕ ꯀꯦꯁ ꯑꯗꯨꯝ ꯌꯥꯎꯋꯦꯕꯀꯣ ꯑꯗꯣ ꯑꯣꯖꯥꯁꯤꯡꯅ ꯑꯃꯐꯧ ꯌꯥꯈꯤꯗꯦꯗ ꯑꯣꯟꯕ ꯁꯨꯡꯌꯥꯌꯥ ꯌꯥꯔꯣꯏ ꯃꯔꯝꯗꯤ ꯃꯥꯒꯤ ꯂꯤꯁ ꯃꯥꯅ ꯈꯜꯂꯤꯗꯣ ꯑꯥ ꯁꯤꯒꯤ ꯄꯦꯗ ꯑꯃ ꯌꯨꯒꯗꯤ ꯄꯦꯇꯥꯀꯣꯖꯤ ꯁꯤ ꯁꯥꯏꯁꯇ ꯁꯤꯒꯤ ꯁꯤꯒꯤ ꯈꯜꯂꯦ ꯁꯤ ꯔꯣꯜ ꯅꯝꯕ ꯊꯣꯛꯑꯦꯅ ꯊꯣꯛꯄꯔꯝꯣꯏ ꯄꯨꯂꯞ ꯆꯕꯥꯛ ꯑꯣꯏꯅ ꯊꯣꯛꯄ ꯑꯣꯏꯔꯝꯅꯤ ꯏꯆꯦꯍꯣꯏꯒꯤꯅꯃꯨꯛ
ꯑꯥ ꯁꯨꯃꯥꯏꯅ ꯑꯦꯂꯤꯖꯤꯕꯤꯂꯤꯇꯤ ꯔ ꯂꯥꯁ ꯔꯤꯖꯜ ꯑ ꯐꯥꯏꯅꯦꯜ ꯔꯤꯖꯜ ꯑꯥꯎꯠ ꯑꯣꯏꯔꯦ ꯍꯥꯏꯔꯒ ꯄꯨꯂꯞ ꯑꯗꯨꯝ ꯊꯣꯛꯂꯛꯄꯤꯅꯦꯕ ꯅꯝ
ꯄꯨꯂꯞ ꯊꯣꯛꯄꯤꯅꯦꯕ ꯑꯗꯣ ꯍꯧꯖꯤꯛꯀꯤꯁꯤꯅ ꯑꯃꯨꯛ ꯄꯨꯂꯞ ꯅꯠꯇꯕꯤꯗ ꯑꯩꯈꯣꯏ ꯑꯦꯝ ꯌꯨꯅ ꯊꯣꯛꯏꯁꯤꯅ ꯗꯒꯤ ꯗꯤ ꯑꯦꯝ ꯀꯨꯝꯕ ꯍꯔꯤꯛ ꯒꯔꯃꯦꯟꯒꯤ ꯀꯣꯂꯦꯖꯁꯤꯡꯗ ꯊꯣꯛꯏꯁꯤꯅ ꯑ ꯁꯥꯏꯟꯁ ꯀꯤ ꯍꯥꯏꯔ ꯀꯥꯟꯗ ꯁꯥꯟꯁꯒꯤ ꯔꯣꯟ ꯅꯝꯕ꯭ꯔ ꯈꯔ ꯊꯦꯠꯂꯅꯤ ꯃꯦꯠꯁꯀꯤ ꯍꯥꯏꯔꯒ ꯃꯦꯠꯁꯀꯤ ꯔꯣꯟ ꯅꯝꯕꯔ ꯀꯛꯈꯤ ꯇꯨꯏꯅꯦꯕ ꯑ ꯑꯗꯨꯗꯨꯅ ꯈꯡꯎꯗꯅ ꯌꯥꯄꯒꯤ ꯆꯥꯟꯁꯦ ꯌꯥꯝ ꯅꯦꯝꯃꯦꯕ ꯑꯩꯈꯣꯏꯒꯤꯗꯤ ꯅꯦ ꯅꯦꯝꯃꯦ ꯁꯨꯡꯌꯥ ꯌꯥꯈꯤꯗꯦꯕ ꯋꯥꯠꯍꯟꯗꯦꯕ
ꯑ ꯁꯣꯌꯥ ꯌꯥꯗꯦꯕ ꯑꯥ
ꯑꯗꯣ ꯍꯧꯖꯤꯛꯀꯤ ꯄ꯭ꯔꯥꯏꯚꯦꯠꯀꯤꯗꯨꯅ ꯑꯗꯨꯃꯥꯏꯅ ꯆꯄ ꯑꯣꯏꯅ ꯊꯣꯛꯄꯅꯤꯅ ꯑꯗꯨꯗ ꯈꯔ ꯑꯣꯟꯊꯥꯡ ꯑꯣꯟꯁꯤꯟꯗꯣ ꯈꯤꯇꯪ ꯌꯥꯕꯗꯤ ꯌꯥꯏ ꯑꯗꯨꯗꯨꯅ ꯉꯥꯡꯅꯕꯒꯤ ꯃꯈꯥ ꯄꯣꯜꯂꯅꯤ ꯏꯆꯦꯗꯨꯃ ꯑꯗꯨꯝ ꯄ ꯄꯋꯥꯔ ꯈꯔ ꯃ ꯐꯧ ꯊꯥꯕꯁꯨ ꯌꯥꯔꯦ ꯑꯗꯨꯃꯥꯏꯅ ꯉꯥꯡꯅꯔꯣ ꯃꯣꯏꯅ ꯉꯁꯥꯏ ꯉꯁꯥꯏ ꯁꯤꯒꯤꯅ ꯍꯥꯏꯕ ꯑꯗ ꯃꯣꯏ ꯅꯣꯏꯅ ꯑ ꯅꯪ ꯇꯧꯒꯦꯗꯤ ꯇꯧꯖꯧ ꯅꯪ ꯃꯥꯥꯡꯅꯦ ꯍꯥꯏꯕꯤꯕ ꯋꯥꯅꯦꯅ ꯍꯥꯏꯔ ꯍꯥꯏꯗꯣ ꯑꯗꯨ ꯃꯣꯏꯅ ꯇꯧꯒꯦ ꯇꯧꯗ ꯃꯣꯏꯗꯣ ꯑꯗꯨꯝ ꯇꯧꯔꯒꯦꯅ ꯑꯗꯨꯃꯥꯏꯅ ꯍꯥꯏꯔꯒ ꯉꯥꯡꯅꯔꯒ ꯌꯥꯕ꯭ꯔꯥ ꯌꯦꯡꯉꯨ
ꯍꯥꯏꯌꯦꯕ ꯑꯗꯨ ꯑꯗꯨꯗ ꯑꯩꯉꯣꯟꯗ ꯀꯣꯛꯇꯣ ꯕ꯭ꯔꯦꯟ ꯋꯥꯁꯇꯣ ꯃꯣꯏꯅ ꯑꯩꯅ ꯇꯥꯛꯆꯦꯠꯇꯟꯅ ꯍꯥꯏꯅ ꯑꯣꯖꯥ ꯃꯌꯥꯝ ꯅꯉꯣꯟꯗ ꯀꯤꯍꯜꯂꯒ ꯅꯪꯒꯤ ꯁꯤꯠꯇꯣ ꯃꯤꯒꯤ ꯇꯝꯒꯦ ꯇꯝꯒꯦ ꯉꯥꯛꯇꯅꯤ ꯑꯗꯨꯗꯨꯗ ꯅꯪꯅ ꯃꯤꯅ ꯑꯗꯨ ꯍꯥꯏꯔꯦꯅ ꯅꯪꯅ ꯇꯣꯛꯍꯧꯔꯒꯗꯤ ꯅꯪ ꯆꯥꯟꯁ ꯃꯥꯡꯈ꯭ꯔꯣ ꯅꯦꯛꯁ ꯇꯥꯏꯝꯗ ꯅꯪ ꯑꯗꯨꯗ ꯑꯩꯩꯅꯁꯨ ꯑꯩ ꯋꯥꯈꯜ ꯑꯃ ꯈꯜꯂꯤꯁꯤꯅꯀꯣ ꯔꯥꯀꯦꯁ ꯍꯥꯏꯗꯤ ꯇꯥ ꯆꯦꯠꯇꯟ ꯅꯣꯏꯅ ꯑꯩꯗ ꯇꯁꯦꯡꯅ ꯃꯗꯨꯗ ꯑꯩꯅ ꯃꯊꯪꯒꯤ ꯆꯍꯤꯗ ꯑꯃꯨꯛ ꯌꯥꯏ ꯍꯥꯏꯔꯒ ꯊꯥꯅꯤ ꯊꯥꯔꯣꯏ ꯊꯥꯔꯨꯔꯒ ꯇꯁꯦꯡꯅ ꯇꯥꯆꯦꯠꯇꯟ ꯍꯣꯏꯁꯨ ꯑꯍꯥꯟꯕ ꯆꯥꯟꯁꯇ ꯃꯥꯡꯍꯜꯂꯦ ꯅꯣꯢ ꯑꯅꯤꯔꯛ ꯑꯃꯨꯛ ꯀꯃꯥꯏꯅ ꯇꯧꯗꯅꯣ ꯈꯣꯠꯇꯅꯣ ꯋꯥꯗꯣ ꯑꯩꯒꯤꯁꯨ ꯈꯨꯗꯣꯡꯆꯥꯥꯕꯗꯣ ꯃꯥꯡꯗ꯭ꯔꯥ ꯁꯦꯡꯅ ꯍꯥꯏꯔꯒꯗꯤ
ꯑꯗꯣ ꯑꯗꯨꯃꯥꯏ ꯈꯜꯂꯨꯔꯅꯨ ꯑꯗꯨꯃꯥꯏꯅ ꯈꯜꯂꯨꯅꯨ ꯃꯊꯪꯒꯤ ꯋꯥ ꯁꯨꯡꯇꯧ ꯇꯧꯔꯨꯔꯅꯨ ꯍꯗꯛꯁꯤꯗꯗꯤ ꯌꯨꯝ ꯇꯝꯃꯣꯕꯀꯣ ꯆꯍꯤ ꯑꯃ ꯃꯥꯡꯕꯗꯤ ꯐꯥꯒꯤ ꯅꯠ ꯅꯠꯇꯦꯕ ꯑꯗꯨꯅ ꯍꯟꯗꯛꯀꯤꯗ ꯆꯠꯂꯣ ꯉꯥꯡꯅꯔꯒ ꯑ ꯇꯝꯃꯅꯤ ꯑꯅ ꯂꯦꯞꯄꯒ ꯆꯠꯂꯒ ꯑꯩ ꯇꯝꯃꯒꯦꯅ ꯍꯥꯏꯔꯒ ꯑꯗꯨꯃꯥꯏꯅ ꯑꯣꯟꯒꯦꯅ ꯍꯥꯏꯔꯣ ꯑꯣꯟꯕꯒꯤꯇꯪ ꯉꯥꯡꯅꯔꯛꯄ ꯌꯥꯕ ꯉꯥꯡꯅꯔꯒ
ꯔꯥꯀꯦꯁ ꯑꯩꯗꯤ ꯇꯁꯦꯡꯅꯅꯦ ꯄꯩꯁꯥꯒꯤ ꯋꯥ ꯅꯠꯇ꯭ꯔꯦꯕꯀꯣ ꯑꯩ ꯇꯁꯦꯡꯅ ꯑꯩ ꯇꯝꯒꯦꯅ ꯈꯜꯂꯒ ꯋꯥꯔꯤꯁꯦ ꯇꯧꯅꯔꯛꯏꯅꯦꯕ ꯑꯗꯨꯗ ꯃꯣꯏꯅ ꯑꯗꯨꯒꯤ ꯄꯣꯠꯇꯣ ꯊꯥꯡꯒꯠꯂꯛꯄ ꯃꯌꯥꯝꯗꯣ ꯑꯩꯗꯤ ꯑꯗꯨꯒꯤ ꯂꯥꯏꯟꯗꯨꯗ ꯅꯪ ꯉꯁꯤ ꯆꯥꯏꯔꯤꯕꯅꯤ ꯄꯨꯡ ꯑꯃ ꯐꯥꯗꯦ ꯋꯥꯔꯤ ꯁꯥꯟꯅꯔꯛꯏ ꯅꯠꯇ꯭ꯔꯁꯦ ꯑꯩ ꯈꯖꯤꯛ ꯈꯖꯤꯛ ꯑꯩꯅ ꯈꯪꯉꯝꯗꯕ ꯃꯌꯥꯝꯖꯦ ꯂꯣꯏ ꯈꯪꯉꯛꯑꯦꯕ ꯅꯪꯅ ꯑꯗꯨꯣ ꯍꯥꯏꯕ ꯑꯗꯩ ꯑꯃꯗꯒꯤꯁꯨ ꯁꯖꯦꯁꯟ ꯂꯧꯏ ꯏꯃꯥꯟꯅꯕꯤꯗꯨꯁꯨ ꯁꯖꯦꯁꯟ ꯂꯧꯋꯏ ꯅꯪꯒꯤꯁꯨ ꯁꯖꯦꯁꯟ ꯂꯧꯏ ꯇꯥꯆꯦꯠꯇꯟ ꯒꯤꯁꯨ ꯂꯣꯏ ꯂꯧꯔꯤꯅꯦꯕ ꯑꯗꯤ ꯍꯥꯏꯔꯤꯕ ꯃꯌꯥꯝꯁꯦ ꯀꯗꯥꯏꯗ ꯀꯃꯥꯏꯅ ꯃꯥꯟꯅꯔꯤ ꯀꯗꯥꯏꯗ ꯀꯔꯤ ꯈꯦꯠꯅꯔꯤꯁꯦ ꯑꯩꯗꯤ ꯂꯣꯏꯅ ꯋꯥꯔꯤꯁꯦ ꯇꯥꯔꯦꯕ ꯈꯪꯉꯦꯕ ꯂꯥꯁ ꯑꯋꯥꯔꯗ ꯅꯪꯅ ꯁꯤ ꯁꯤ ꯍꯥꯏꯔꯛꯄꯗꯨꯁꯨ ꯑꯩ ꯈꯪꯉꯦ ꯏꯃꯥꯟꯅꯕꯅꯤ ꯅꯪ ꯍꯥꯏꯔꯛꯄꯁꯨ ꯈꯪꯉꯦ ꯂꯣꯏꯅ ꯑꯩꯗꯤ ꯇꯥꯟꯥꯁꯜꯂꯒ ꯂꯩꯔꯕꯅꯦ ꯑꯗꯣ ꯑꯩꯒꯤꯗꯤ ꯑꯇꯩ ꯑꯇꯩ ꯂꯥꯏꯔꯤ ꯃꯣꯏꯅ ꯑꯣ ꯀꯣꯂꯦꯖꯁꯤꯅ ꯁꯨꯡꯌꯥꯃꯛ ꯌꯥꯔꯔꯣꯏ ꯅꯪꯒꯤꯁꯦ ꯑꯣꯟꯕ ꯌꯥꯔꯔꯣꯏ ꯍꯥꯏꯔꯒꯗꯤ ꯑꯩ ꯎꯄꯥ ꯁꯨꯡꯂꯩ ꯂꯩꯇꯦꯕ
ꯀꯩꯗꯧꯕꯩ ꯎꯄꯥꯏ ꯂꯩꯔꯣꯏꯗꯣꯏꯅꯣ ꯑꯩ ꯍꯥꯏꯖꯦ ꯇꯧꯕ ꯎꯄꯥꯏ ꯂꯣꯏ ꯂꯩꯌꯦꯕ ꯎꯄꯥꯏ ꯇꯝꯗꯤ ꯑꯗꯨꯝ ꯇꯝꯃꯅꯤ ꯀꯝꯄꯜꯁꯔꯤ ꯇꯝꯃꯅꯤ ꯈꯜꯂꯣꯕ ꯇꯝꯃ ꯎꯝꯅꯦꯕ ꯑꯗꯨꯗ ꯆꯂꯒ ꯉꯥꯡꯅꯔꯨꯔꯣ ꯉꯥꯡꯅꯕꯗꯨꯗ ꯁꯥꯏꯟꯁꯇ ꯑꯣꯟꯒꯦꯅ ꯉꯥꯡꯅꯔꯣ ꯌꯥꯔꯦ ꯐꯔꯦ ꯌꯥꯗ꯭ꯔꯦ ꯇꯧꯕꯤꯔꯣ ꯃꯣꯏꯔꯣꯝꯗꯒꯤ ꯁꯥꯏꯠꯇꯒꯤ ꯉꯝꯃ ꯕ꯭ꯔꯥꯅ ꯑꯃꯨꯛꯇꯪ ꯌꯦꯡꯍꯜꯂꯣ ꯃꯣꯏꯅ ꯔꯣꯟꯗꯒꯤ ꯉꯥꯡꯅꯕꯗꯨꯁꯨ ꯄꯥꯏ ꯂꯩꯇ꯭ꯔꯦ ꯍꯥꯏꯒꯅ ꯄꯣꯜꯁꯥꯏꯟꯁꯇꯨꯗ ꯁꯣꯁꯦꯜ ꯁꯥꯏꯟꯁ ꯁ ꯑꯗꯨꯝ ꯇꯧꯕ ꯁꯣꯁꯦ ꯁꯥꯏꯁꯤ ꯑꯗꯨꯝ ꯇꯧꯑꯣꯕ
ꯑꯗꯣ ꯅꯪ ꯑꯩꯅ ꯍꯥꯏꯗꯣꯏꯔꯤꯁꯦ ꯁꯣꯁꯦꯜ ꯁꯥꯏꯟꯁꯅ ꯇꯧꯕꯁꯦ ꯆꯤꯆꯦꯅ ꯍꯥꯏꯁꯤꯅꯅꯦ ꯁꯣꯁꯦꯜ ꯁꯥꯏꯟꯁꯁꯤꯗ ꯑꯩꯗꯤ ꯇꯁꯦꯡꯅ ꯍꯥꯏꯔꯕꯗ ꯁꯣꯁꯦꯜ ꯁꯥꯏꯟꯁꯇꯗꯤ ꯑꯗꯨꯈꯛꯀꯤ ꯈꯟꯕ ꯌꯥꯏ ꯁꯣꯁꯦꯜ ꯁꯥꯏꯟꯁꯁꯤꯗꯤ ꯇꯁꯦꯡꯅ ꯑꯩꯗꯤ ꯏꯒꯅꯧꯗ ꯈꯛ ꯀ꯭ꯂꯥꯁ
ꯍꯣꯏ ꯕꯥ ꯆꯦ ꯇꯧꯖꯁꯁꯟꯅꯣꯕ ꯇꯧꯖꯁꯟꯅꯣꯕ ꯕ ꯏꯆꯦꯅꯅꯦ ꯕꯤ ꯑꯦꯗ ꯇꯝꯕ ꯍꯥꯏꯁꯦ ꯕꯤ ꯑꯦꯠ ꯁꯣꯁꯦꯜ ꯁꯥꯏꯟꯁ ꯉꯥꯛꯇꯅꯤꯕꯥ ꯕꯤ ꯑꯦꯠ ꯍꯥꯏꯁꯦ ꯍꯧꯕꯗꯩ ꯂꯣꯏꯕꯧ ꯐꯔꯤꯅꯦꯕ ꯑꯥꯔꯠꯁ ꯑꯣꯂꯗꯣꯏꯅꯤꯕ ꯕꯤ ꯑꯦꯠ ꯍꯥꯏ ꯕꯤ ꯑꯦꯇ ꯇꯝꯂꯛꯒꯗꯣꯏꯁꯦ ꯏꯆꯦꯒꯤ ꯏꯆꯦꯒꯤ ꯀꯩꯅꯣꯗ ꯅꯠ ꯅꯠꯇꯦꯕ ꯏꯆꯦꯒꯤ ꯍꯧꯖꯤꯛ ꯕꯣꯅꯤ ꯍꯥꯏꯗ ꯇꯝꯃꯣ ꯁ ꯇꯝꯝ ꯇꯝ ꯑꯣꯏꯕ ꯏꯆꯦꯒꯤꯗꯨ ꯁꯦꯀꯦꯟ ꯁꯦꯃꯤꯁꯇꯔꯗ ꯁꯦꯀꯦꯟ ꯁꯦꯃꯤꯁꯇꯔꯗ ꯃꯆꯥ ꯑꯃ ꯃꯥꯔꯛ ꯌꯥꯡꯈꯩꯒꯤ ꯃꯆꯥ ꯑꯃ ꯈꯛ ꯌꯥꯎꯅꯤ ꯑꯗꯨꯁꯨ ꯑꯥꯕꯣꯅꯤꯒꯤ ꯑꯔꯨ ꯔꯨꯕ ꯑꯝ ꯇꯝꯃꯣꯏ ꯀꯦꯝ ꯇꯝꯃꯣꯏ ꯕꯣꯠꯅꯤ ꯀꯃꯥꯏ ꯇꯥꯛꯀꯅꯤꯅ ꯇꯝꯗꯧꯅꯤ ꯑꯗꯨꯁꯨ ꯑ
ꯍꯥꯏ ꯍꯥꯏ ꯍꯥꯏ ꯎꯝ
ꯁꯞꯖꯦꯛ ꯑꯃꯒ ꯁꯞꯖꯦꯛ ꯑꯃꯒ ꯑꯗꯨꯝ ꯃꯥꯟꯅꯕ ꯆꯄꯥꯛꯛ ꯑꯃ ꯌꯥꯎꯒꯅꯤ ꯑꯗꯨ ꯆꯞ ꯃꯥꯟꯅꯩ ꯑꯗꯨꯝ ꯑꯗꯨꯒꯥ ꯑ ꯀꯩꯅꯣꯗ ꯐꯣꯔ ꯁꯀꯦꯟ ꯁꯦꯃꯤꯁꯇꯔ ꯐꯔꯁꯁꯦꯃꯤꯁꯇꯔꯗ ꯌꯥꯈꯩ ꯑꯣꯏꯔ ꯃꯥꯅꯦ ꯁꯀꯦꯟꯁꯦꯃꯤꯁꯇꯔ ꯈꯔ ꯆꯥꯎꯅ ꯆꯥꯝꯃ ꯑꯣꯏꯔ ꯃꯥꯂꯦ ꯆꯨꯝꯃꯤ ꯑꯗꯨꯗ ꯑꯗꯨ ꯆꯥꯝꯕꯗꯨꯗ ꯈꯔ ꯑꯃꯨꯛ ꯊꯝꯂꯀꯅꯤ ꯑꯗꯨꯗꯩꯗꯨꯗ ꯈꯔ ꯁꯔꯨꯛ ꯈꯔ ꯌꯥꯎꯒꯅꯤ ꯑꯗꯨꯒꯤ ꯁꯔꯨꯛ ꯈꯔ ꯌꯥꯎꯕꯗꯨ ꯃꯉꯥꯏꯔꯦꯕ ꯑꯗꯨ ꯈ ꯇꯅꯦꯕ ꯑꯗꯨꯗꯨꯅ ꯄꯦꯄꯔ ꯑꯃꯅ ꯐꯥꯔꯁ ꯁꯦꯃꯤꯁꯇꯔꯗ ꯃꯥꯔ ꯌꯥꯡꯈꯩꯒꯤ ꯌꯥꯎꯔꯅꯤ ꯁꯤꯀꯦꯟ ꯁꯤꯃꯤꯁꯇꯥꯔꯗ ꯃꯛ ꯆꯝꯃ ꯌꯥꯎꯔꯅꯤ ꯂꯣꯏꯔꯦ ꯑꯗꯨꯗꯒꯤ ꯍꯦꯟꯅ ꯑꯇꯣꯞꯄ ꯁꯨꯡꯇꯝ ꯇꯝꯃꯔꯣꯏꯕ ꯑꯇꯣꯞꯄ ꯇꯝꯗꯣꯏꯁꯦ ꯍꯤꯁꯇ꯭ꯔꯤ ꯇꯝꯃꯛꯈꯤꯅꯤ ꯃꯌꯥꯝ ꯄꯨꯜꯂꯞ ꯑꯣꯏꯅꯀꯣ ꯀꯟꯇꯦꯝꯄꯣꯔꯔꯤꯒꯤ ꯑꯗꯒꯤꯗꯤ ꯁꯔꯨꯛ ꯑꯗꯒꯤ ꯀꯣꯂꯣꯁꯤ ꯁꯔꯨꯛꯇꯝꯃꯛꯈꯤꯅꯤ ꯐꯤꯂꯣꯖꯣꯐꯤ ꯁꯔꯨꯛ ꯇꯝꯃꯛꯈꯤꯅꯤ ꯏꯗꯨꯀꯦꯁꯟꯒꯤ ꯁꯔꯨꯛ ꯇꯝꯃꯛꯈꯤꯅꯤ ꯁꯤ ꯃꯌꯥꯝꯁꯦ ꯂꯣꯏ ꯇꯝꯃꯛꯀꯗꯣꯏꯅꯦꯕ ꯑꯗꯨꯅ ꯁꯣꯁꯦꯜ ꯁꯥꯏꯟꯁ ꯂꯧꯕꯗ ꯀꯤꯔꯨꯅꯣꯕ ꯂꯥꯏꯕꯅꯦꯕ ꯑ ꯇꯃ ꯀ ꯑꯗꯨꯁꯤꯁꯨ ꯊꯤꯌꯣꯔꯤꯗ ꯇꯝꯃꯛꯇꯣꯏꯁꯤꯁꯨ ꯑꯆꯧ ꯑꯆꯧꯕ ꯑꯉꯥꯡ ꯑꯍꯟ ꯀꯩꯅꯣ ꯇꯧꯔꯣꯏꯗꯧꯅꯤ ꯀ꯭ꯂꯥꯁ ꯇꯦꯟ ꯄꯨꯛꯀꯤꯗꯨꯗꯩꯗꯨꯗ
ꯑꯗ ꯅꯣꯏꯗꯤ ꯏꯟꯇꯔꯟ ꯆꯠꯄꯁꯦ ꯑꯥ ꯏꯟꯇꯔꯟ ꯀꯔꯤ ꯍꯥꯏꯒꯦ ꯅꯣꯏ ꯀ꯭ꯂꯥꯁꯇ ꯄꯨꯔ ꯆꯠꯄꯗꯣ ꯑꯥ ꯑꯥ ꯑꯥ ꯑꯥ ꯑꯗꯨ ꯀ꯭ꯂꯥꯁꯁꯦ ꯏꯂꯚꯦꯟ ꯇꯦꯟ
ꯅꯠꯇꯦ ꯁ꯭ꯀꯨꯜꯗꯨꯒꯤ ꯃꯈꯥ ꯄꯣꯜꯂꯦꯕ ꯏꯆꯦ ꯍꯣꯏꯅ ꯆꯠꯇꯣꯏꯔꯤꯗꯣ ꯏꯆꯦꯅ ꯍꯌꯦꯡꯋꯥꯏ ꯆꯦꯆꯦ ꯒ꯭ꯔꯨꯞ ꯑꯃ ꯃꯣꯏꯅ ꯈꯥꯏꯗꯣꯛꯈꯤꯅꯤꯕ ꯒ꯭ꯔꯨꯞ ꯈꯥꯏꯗꯣꯔꯛꯄꯩꯗꯨꯗ ꯒ꯭ꯔꯨꯞꯁꯤꯗꯩ ꯁꯤꯗ ꯏꯆꯦ ꯍꯣꯏꯒꯤ ꯃꯤ ꯀꯌꯥ ꯇꯥꯏ ꯇꯥꯗꯦ ꯑꯗꯨ ꯌꯦꯡꯉꯔꯦ ꯃꯤ ꯀꯌꯥ ꯅꯣꯏ ꯅꯣꯏꯒꯤ ꯒ꯭ꯔꯨꯞꯇꯨꯅ ꯀꯔꯝꯕ ꯁ꯭ꯀꯨꯜ ꯈꯟꯁꯤꯒꯦꯅ ꯑꯃꯨꯛ ꯅꯣꯏꯅ ꯑꯃꯨꯛ
ꯑꯣꯔꯛꯀꯦꯁ ꯑꯩꯁꯦ ꯐꯣꯟꯑꯃꯁꯨ ꯇꯥꯕ꯭ꯔꯥ ꯐꯣꯟ ꯑꯃꯨꯛ ꯂꯥꯛꯑꯦ ꯑꯩꯝꯇ ꯄꯥꯏꯒꯦ ꯑꯗꯨ ꯑꯃꯨꯛ ꯇꯧꯔꯛꯑꯣ ꯎꯝ ꯎꯝ ꯎꯝ ꯎꯝ